ꯎꯝ ꯇꯥꯏꯌꯦ ꯇꯥꯏ ꯑꯣꯏ ꯇꯥ꯭ꯕꯔꯣ
ꯇꯥꯏꯌꯦ
ꯍꯧꯒꯠꯈ꯭ꯔꯕ
ꯅꯍꯥ
ꯍꯧꯒꯠꯂꯕ꯭ꯔꯣ
ꯍꯧꯒꯠꯂꯦ ꯅꯪꯗꯤ
ꯑꯁ ꯑꯩꯗꯤ ꯇꯨꯝꯔꯒ ꯂꯩ ꯍꯤ ꯍꯤ
ꯍꯧꯒꯠꯂꯤꯗꯣ ꯊꯦꯡꯉꯦꯍꯦ
ꯍꯣꯏ ꯍꯧꯒꯠꯄꯗꯤ ꯍꯧ ꯍꯧꯒꯠꯂꯦ ꯑꯗꯨ ꯑꯣꯏꯔꯁꯨ ꯑꯗꯨꯝ ꯐꯃꯨꯡꯗ ꯗꯨꯝ ꯄꯣꯊꯥꯔꯒ ꯇꯨꯝ ꯂꯩ
ꯕꯣꯜ ꯌꯦꯡꯕ꯭ꯔꯥ
ꯑꯁ ꯌꯦꯡꯗꯦ ꯉꯁꯤ ꯉꯁꯤꯗꯤ ꯉꯝꯒꯅꯤ ꯍꯥꯏꯕꯗꯣ ꯈꯪꯕꯒꯤꯀꯣ ꯍꯦ
ꯅꯪꯗꯤ ꯌꯦꯡꯕ꯭ꯔꯥ
ꯌꯦꯡꯗꯦꯗ
ꯀꯔꯤꯒꯤ ꯌꯦꯡꯗꯕ꯭ꯔꯣ
ꯌꯦꯡꯅꯤꯡꯗꯦ ꯕꯣꯜ
ꯑꯁ ꯋꯥꯜ ꯀꯞ ꯃꯇꯝꯗꯤ ꯕꯣꯜ ꯌꯦꯡꯗ꯭ꯔꯗꯤ ꯑꯣꯏꯗꯦꯗ ꯕꯣꯜ ꯌꯦꯡꯕꯅ ꯐꯕꯅꯦ
ꯑꯃ ꯐꯥꯎ ꯌꯦꯡꯗꯦ
ꯑꯁ ꯑꯣꯏꯔꯣꯏ ꯅꯪ ꯍꯍ
ꯍꯥ ꯕꯤꯠ ꯂꯩꯇꯕ
ꯁꯤꯁ
ꯅꯣꯡ ꯆꯨꯕ꯭ꯔꯅꯦ
ꯅꯣꯡ ꯆꯨꯨꯗꯦꯗ ꯍꯧꯖꯤꯛ
ꯑꯥꯍ
ꯀꯩ ꯇꯧꯕ꯭ꯔꯣ
ꯍꯥ
ꯀꯔꯤ ꯇꯧꯕ꯭ꯔꯣ
ꯆꯥꯛ ꯊꯣꯡꯔꯤꯌꯦ
ꯀꯔꯤ ꯀꯔꯤ ꯏꯟꯁꯥꯡ ꯊꯣꯡꯕ꯭ꯔꯣ
ꯗꯥꯜ
ꯑꯗꯨꯗꯤ ꯑꯩꯒꯤꯁꯨ ꯊꯣꯡꯕꯤꯔꯨꯅꯦ ꯍꯦꯍꯦ
ꯊꯣꯡꯕꯤꯒꯦꯅꯦ ꯀꯩ ꯑꯦꯟꯁꯥꯡ ꯊꯣꯡꯕꯤꯌꯨꯔꯥ
ꯏꯁ ꯅꯪꯔꯥ ꯄꯥꯝꯕ ꯏꯟꯁꯥꯡꯗꯨ ꯑꯗꯨꯝ ꯊꯣꯡꯕꯤꯌꯨꯗ ꯑꯩꯁꯨ
ꯍꯨꯝ ꯍꯨꯝ
ꯌꯥꯏꯌꯦꯗ ꯅꯪꯅ ꯇꯧꯕꯁꯤ
ꯊꯣꯡꯕꯤꯒꯦ ꯊꯣꯡꯕꯤꯒꯦ
ꯆꯥꯗꯤ ꯆꯥꯒꯗ꯭ꯔ
ꯍ ꯍ
ꯑꯍ ꯍꯍ ꯍꯍ
ꯆꯥꯁꯨ ꯆꯥꯕ ꯇꯥꯔꯦ ꯑꯦꯟꯁꯥꯡ ꯊꯣꯉꯗꯤ
ꯍꯥꯎꯇꯦ ꯍꯥꯏꯔꯒ ꯆꯥꯗ꯭ꯔꯗꯤ ꯃꯥꯡꯉꯦꯗꯅ
ꯍꯥꯎꯔꯝꯒꯅꯤꯗ ꯅꯪꯅ ꯊꯣꯡꯈꯔꯗꯤ
ꯑꯁ ꯍꯥꯎꯇꯦꯗ
ꯑꯁ ꯅꯪꯅ ꯊꯣꯡꯕ ꯑꯦꯟꯁꯥꯡ ꯍꯥꯎꯋꯦꯅ ꯃꯤ ꯌꯥꯝ ꯍꯥꯏꯌꯦꯗ
ꯄꯪꯄꯥꯟ ꯊꯣꯡꯗ ꯍꯥꯎꯕꯅꯤ
ꯍꯥ
ꯄꯪꯄꯪ ꯊꯣꯡꯔꯁꯨ ꯍꯥꯎꯕꯅꯦ ꯗꯥꯎꯗꯤ
ꯍꯣꯏ ꯍꯣꯏ ꯑꯗꯨ ꯅꯪꯅ ꯊꯣꯡꯕꯅ ꯍꯦꯟꯅ ꯍꯥꯎꯔꯝꯅꯤꯗ
ꯍꯦꯟꯅ ꯍꯥꯎꯔꯝꯅꯤ
ꯉꯁꯤꯗꯤ ꯀꯗꯥꯏ ꯆꯠꯀꯦꯔꯣ
ꯌꯨꯝꯗ
ꯌꯨꯝ
ꯆꯠꯂꯣꯐꯌꯦ ꯆꯠꯂꯣꯏꯌꯦ ꯌꯨꯝꯗ ꯂꯩꯒꯅꯤ
ꯍꯥ
ꯆꯠꯂꯣꯏꯕ
ꯑꯗꯨꯗꯤ ꯑꯩ ꯀꯣꯏꯕ ꯂꯥꯛꯈꯤ
ꯂꯥꯛꯑꯣꯅꯦ ꯇ ꯏꯟꯁꯥꯡ ꯊꯣꯡꯕꯤꯒꯦ
ꯑꯩꯈꯣꯏ ꯃꯐꯝꯗꯤ ꯅꯣꯡ ꯆꯨꯝꯕ꯭ꯔꯥ
ꯉꯁꯥꯏ ꯆꯨ ꯍꯧꯖꯤꯛꯇꯤ ꯆꯨꯗ꯭ꯔꯦ ꯑꯗꯨꯝ ꯇꯣꯛꯈ꯭ꯔꯦ
ꯐꯔꯦꯁ ꯅ ꯊꯟꯗ ꯂꯩꯕ꯭ꯔꯣ ꯅꯠꯇ꯭ꯔ ꯀꯥꯅ ꯀꯅꯥ ꯂꯩꯕ꯭ꯔꯣ
ꯑꯥ
ꯅꯊꯟꯗ꯭ꯔꯣ
ꯏꯝꯐꯥꯜꯗ
ꯍꯥꯥ
ꯍꯥꯥ
ꯅꯊꯟꯗ ꯂꯩꯕ꯭ꯔꯣ
ꯑꯣ ꯅꯠꯇꯦꯗꯥ
ꯀꯅꯥ ꯀꯅꯥ ꯂꯩ ꯑꯣ
ꯑꯩꯈꯣꯏꯆꯦꯗꯤ ꯊꯕꯛ ꯉꯟꯅ ꯆꯠꯄꯒꯤ
ꯌꯥꯁꯤꯔ
ꯑꯗꯨꯅ ꯉꯟꯅ ꯆꯥꯛ ꯊꯣꯡꯕꯒꯤꯔ ꯐꯔꯦꯅꯦ ꯑꯗꯨꯗꯤ
ꯅꯪꯗꯤ ꯀꯅꯥꯒ ꯂꯩ ꯀꯅꯥ ꯀꯅꯥ ꯂꯩꯕ꯭ꯔꯥ
ꯑꯩꯗꯤ ꯏꯊꯟꯗ ꯂꯩꯕꯅꯦ
ꯅꯨꯡꯉꯥꯏꯔꯤꯅꯦ ꯑꯗꯨꯒꯅꯦ ꯑꯥ ꯍꯧꯒꯠꯄ ꯊꯦꯡꯏꯁꯦ
ꯑꯗꯨ ꯅꯠꯇꯦꯗ ꯌꯨꯝ ꯌꯨꯝꯗ ꯂꯩꯔꯁꯨ ꯑꯩ ꯑꯗꯨꯃꯥꯏꯅ ꯇꯧꯕꯅꯤꯅ ꯊꯦꯡꯒꯗꯤ ꯇꯨꯝꯕ ꯉꯝꯗꯦ ꯑꯗꯨ ꯑꯣꯏꯔꯁꯨ ꯁꯨ ꯚꯍꯜ ꯂꯩ ꯀꯣꯏꯕꯟꯕꯒꯤ
ꯑ
ꯉꯁꯤꯗꯤ ꯀꯥꯏ ꯆꯠꯀꯅꯤ
ꯗꯨꯝ ꯂꯩꯅꯤꯗ
ꯍꯣꯔꯦꯟ ꯆꯔ꯭ꯆꯒꯨꯝꯕ ꯆꯠꯀꯅꯤ ꯆꯔ꯭ꯆ
ꯍꯣꯔꯦꯟꯒꯤ ꯃꯣꯔꯅꯤꯡ ꯍꯥꯏꯕ꯭ꯔꯣ
ꯑꯩꯈꯣꯏꯗꯤ ꯅꯠꯇꯦ ꯃꯣꯔꯅꯤꯡꯗꯣ
ꯑꯥ
ꯑꯥꯔꯥꯎꯟ ꯗꯦꯠ ꯊꯔꯇꯤ ꯁꯨꯋꯥꯏꯗ ꯍꯧ
ꯑꯁ ꯊꯦꯡꯏ ꯍꯦ
ꯍꯣꯏ ꯊꯦꯡꯑꯦ
ꯆꯥꯛ ꯆꯥꯔꯒ ꯆꯠꯀꯥꯅꯦ ꯑꯗꯨꯗꯤ
ꯆꯥꯗꯕ ꯃꯇꯝ ꯑꯃꯁꯨ ꯂꯩꯗ
ꯎꯝ ꯍꯧꯖꯤꯛ ꯊꯣꯡꯅꯗꯤ ꯆꯥꯕ ꯅꯪꯒꯅꯤꯍꯦ
ꯇꯨꯝꯅꯤꯡꯕ
ꯍꯧꯖꯤꯛꯁꯨ ꯆꯥꯛ ꯊꯣꯡꯕ ꯏꯟꯁꯥꯡ ꯁꯦꯝꯕꯔꯥ ꯅꯪ
ꯎꯝ ꯍꯥ
ꯍꯧꯖꯤꯛ ꯆꯥꯛ ꯌꯦꯡꯁꯥꯡ ꯊꯣꯡꯄ꯭ꯔꯥ
ꯎꯝ
ꯑꯣ
ꯅꯣꯏꯗꯁꯨ ꯌꯥꯝ ꯁꯥꯕ꯭ꯔꯥ
ꯑꯣ ꯍꯣꯏ ꯍꯣꯏ ꯌꯥꯝ ꯁꯥꯕ ꯃꯥꯇꯝꯁꯨ ꯂꯩ ꯑꯗꯨ ꯁꯥꯔꯁꯨ ꯃꯄꯥꯟ ꯊꯣꯛꯇꯕꯒꯤꯀꯣ
ꯑꯥ
ꯔꯨꯝ ꯃꯅꯨꯡꯗꯥ ꯂꯩꯕꯒꯤ
ꯐꯦꯟ ꯊꯥꯔꯒ ꯂꯩꯔꯝꯕꯅꯤꯍꯦ
ꯍꯣꯏ ꯍꯣꯏ ꯍꯣꯏ
ꯍꯧꯖꯤꯛ ꯕꯦꯛꯒ꯭ꯔꯥꯎ ꯃꯈꯣꯟ ꯊꯣꯛꯄ꯭ꯔꯥ
ꯊꯣꯛꯇꯦꯗꯥ
ꯀꯔꯤꯁꯨ ꯊꯣꯛꯇꯦ
ꯑꯥ
ꯒꯥꯔꯤ ꯃꯈꯣꯟ ꯒꯨꯝꯕꯁꯨ ꯇꯥꯗꯦ
ꯇꯥ ꯗꯦꯗ ꯑꯩꯒꯤꯗꯤ
ꯇꯥꯗꯦ ꯑꯩꯒꯤ ꯑꯩ ꯉꯥꯡꯕꯗꯣ ꯑꯗꯨꯝ ꯐꯖꯅ ꯇꯥꯕ꯭ꯔꯥ
ꯑꯥ ꯐꯖꯅ ꯇꯥꯌꯦ
ꯑꯣ ꯐꯔꯦ ꯅꯦ ꯑꯗꯨꯗꯤ
ꯀꯩꯗꯧꯔꯦ
ꯀꯩꯁꯨ ꯇꯧꯗꯦꯗ ꯂꯣꯛ ꯊꯨꯝꯕꯒꯤ ꯌꯥꯗꯔꯦ
ꯌꯥꯝ ꯀꯜꯂꯦꯅꯦ ꯅꯪꯒꯤꯁꯦ
ꯍꯣꯏ ꯉꯔꯥꯡ ꯅꯣꯡꯗꯥꯡ ꯊꯦꯟꯅ ꯏꯔꯨꯕꯒꯤꯀꯣ
ꯊꯣꯕ ꯂꯣꯏꯗ꯭ꯔꯤꯕꯣ
ꯂꯣꯏꯗ꯭ꯔꯤ
ꯑꯗꯨ ꯗꯥꯎ ꯆꯨꯝꯄ ꯊꯣꯡꯕ ꯃꯥꯂꯦꯅꯦ
ꯎꯝ ꯆꯝꯐꯨꯠ ꯑꯗꯨꯒ ꯏꯔꯣꯟ
ꯑꯦꯁ ꯑꯗꯨꯗꯤ ꯍꯥꯎꯅꯤꯅ
ꯆꯝꯐꯨꯠꯅꯗꯤ ꯆꯥꯕ ꯉꯝꯅꯤꯍꯦ
ꯍꯣꯗꯔꯣꯅꯦ
ꯉꯝꯗꯤꯅꯦ
ꯅꯪꯗꯤ ꯀꯩ ꯏꯟꯁꯥꯡ ꯊꯣꯡꯉꯅꯤ
ꯑꯁ ꯑꯩꯗꯤ ꯈꯪꯗꯦ ꯀꯔꯤ ꯏꯟꯁꯥꯡ ꯊꯣꯡꯁꯤꯔꯥ
ꯁꯥ ꯉꯥ ꯊꯣꯡꯕꯅꯦ ꯅꯊꯟꯗꯅꯦ
ꯑꯗꯨꯁꯨ ꯄꯩꯁꯥꯅ ꯂꯥꯎꯕꯅꯤꯗ
ꯃꯊꯟꯗ ꯂꯩꯔꯁꯨ ꯑꯍꯥꯎꯕ ꯌꯥꯝ ꯆꯥꯃꯜꯂꯗꯤ ꯌꯥꯗꯦꯅꯍꯦ
ꯏꯊꯟꯗ ꯂꯩꯕ ꯅꯨꯡꯉꯥꯏꯕ꯭ꯔꯅꯦ
ꯍꯣꯏ ꯅꯨꯡꯉꯥꯏꯁꯨ ꯅꯨꯡꯉꯥꯏ ꯌꯝ ꯐꯔꯤ ꯑꯣꯏꯕ
ꯎꯝ
ꯅꯪꯁꯨ ꯏꯊꯟꯗ ꯂꯩꯕ ꯃꯇꯝꯁꯨ ꯂꯩꯕ꯭ꯔꯥ
ꯑꯥ ꯑꯩꯈꯣꯏ ꯏꯆꯦ ꯊꯕꯛ ꯆꯠꯂꯗꯤꯅꯦ
ꯑꯣ
ꯏꯊꯟꯗ ꯂꯩ
ꯐꯔꯦ
ꯃꯨꯚꯤ ꯌꯦꯡꯉꯒ ꯐꯣꯟ ꯄꯥꯏꯔꯒ ꯂꯩꯏꯕ
ꯅꯨꯡꯉꯥꯏꯈ꯭ꯔꯦꯅꯦ ꯑꯣꯟꯊꯣꯛ ꯅꯨꯡꯉꯥꯏꯈ꯭ꯔꯦ
ꯑꯗꯨꯒꯤ ꯅꯪꯒꯤ ꯊꯕꯛꯅꯤ ꯇꯨꯝꯃꯒ ꯌꯦꯡꯉꯒ ꯃꯨꯚꯤ ꯌꯦꯡꯕ ꯑꯗꯨ ꯈꯛꯇꯅꯤꯅꯦꯀꯣ
ꯑ ꯑꯗꯨ ꯈꯛꯇꯅꯦ
ꯆꯠꯇ꯭ꯔꯣ
ꯎꯝ
ꯑꯗꯨꯅ ꯃꯥꯒꯤ ꯊꯕꯛ ꯑꯣꯏꯈ꯭ꯔꯦ
ꯅꯪꯁꯨ ꯂꯥꯛꯎꯅꯦ ꯑꯗꯨꯗꯤ
ꯑꯁ ꯀꯥꯎꯁꯨ ꯀꯥꯗꯨ꯭ꯔꯒ
ꯂꯥꯛꯑꯣ ꯑꯗꯨꯗꯤ
ꯀꯥꯎꯁꯨ ꯀꯥꯎꯗ꯭ꯔ ꯀꯅꯥ ꯂꯥꯛꯀꯅꯤ
ꯀꯧꯔꯤꯅ ꯑꯩ ꯍꯧꯖꯤꯛ ꯁꯦ ꯑꯩ ꯂꯣꯇ ꯄꯤꯔꯛꯀꯦ ꯀꯣ
ꯍꯥ
ꯏꯟꯚꯤꯇꯦꯁꯟ ꯄꯤꯔꯛꯑꯒꯦ ꯑꯗꯨꯗꯤ
ꯀꯔꯤ
ꯏꯟꯚꯥꯏꯇꯦꯁꯟ ꯄꯤꯔꯒꯦ ꯑꯗꯨꯗꯤ
ꯍꯣꯏ ꯍꯣꯏ ꯂꯥꯛꯄ ꯇꯥꯔꯦꯗ ꯀꯥꯎꯔꯗꯤ
ꯗꯥꯥ ꯆꯔꯥ ꯑꯃ ꯆꯥꯁꯦ
ꯑꯩ ꯑꯩ ꯂꯥꯟꯁꯤꯗ ꯀꯔꯤ ꯄꯤꯒꯅꯤ
ꯍ
ꯑꯩ ꯂꯥꯛꯑꯇꯤꯗ ꯒꯥꯔꯤ ꯄꯤꯒꯅꯤ
ꯈꯪꯗꯦꯗ ꯀꯔꯤ ꯄꯤꯕꯔꯥ
ꯍꯟꯅ ꯍꯩꯕꯅ ꯌꯥꯕ ꯅꯠꯇ꯭ꯔꯣ
ꯙꯥ ꯆꯝꯐꯨꯠ ꯄꯤꯣꯔꯥ ꯅꯠꯇ꯭ꯔꯒ
ꯑꯩ ꯂꯥꯛꯑꯗꯤ ꯅꯪꯕꯨ ꯅꯪ ꯅꯪꯕꯨ ꯂꯥꯎꯒꯦꯅ ꯂꯥꯛꯀꯅꯤ
ꯑꯗꯨ ꯁꯤ ꯌꯥꯏ
ꯑꯩꯅ ꯄꯨꯔꯒ ꯑꯩꯁꯨ ꯏꯊꯗ ꯂꯩꯕꯅꯤꯅꯀꯣ ꯑꯩ ꯄꯨꯔꯒ ꯆꯠ
ꯍꯥ ꯅꯪ ꯄꯨꯗꯤ ꯑꯩꯈꯣꯏ ꯏꯆꯦꯒꯤ ꯆꯥꯛ ꯊꯣꯡꯕ ꯂꯩꯇ꯭ꯔꯤꯅꯦ
ꯑ ꯃꯥꯁꯨ ꯊꯤꯕ ꯇꯥꯔꯦꯅ ꯇꯣꯐꯅ ꯄꯥꯏꯁꯤ ꯃꯥꯁꯨ ꯃꯊꯥꯗ ꯂꯩꯕ ꯅꯨꯡꯉꯥꯏꯔꯣꯏ ꯅꯠꯇ꯭ꯔꯣ
ꯍꯪꯅꯤꯗ
ꯍꯣꯏ ꯐꯔꯦ ꯑꯩ ꯂꯥꯎꯧꯕ ꯂꯥꯛꯀꯦꯀꯣ
ꯂꯥꯛꯑꯣꯅꯦ ꯉꯁꯤ ꯂꯥꯛꯀꯗ꯭ꯔꯥ
ꯍꯣꯏ ꯉꯁꯤ ꯂꯥꯛꯀꯅꯤ ꯑꯩꯒꯤ ꯅꯝꯕꯔꯗ ꯐꯖꯅ ꯃꯦꯁꯦꯖ ꯇꯥꯔꯣ ꯃꯐꯝꯗꯨ
ꯍ ꯍꯣꯏ ꯔꯔꯤꯗꯤ